ꯅ
ꯍꯜꯂꯣ
ꯑ ꯇꯥꯏꯀꯣ
ꯀꯑꯦ
ꯅꯨꯡꯉꯥꯏꯔꯤꯕ꯭ꯔꯥ
ꯅꯨꯡꯉꯥꯏꯔꯤꯦ ꯅꯪꯗꯤ
ꯑ ꯃꯉꯅꯦ
ꯌꯥꯝꯅ ꯈꯠꯄ ꯃꯥꯂꯦꯀꯣ
ꯈꯄ
ꯍꯣꯏ
ꯈꯪꯗꯦꯗ ꯑꯩꯗꯣ ꯉꯁꯤ ꯌꯥꯝ ꯀꯤꯔꯒ ꯂꯩꯕꯅꯦ
ꯔꯅꯥꯣ
ꯀꯤꯔꯒ ꯑꯩ ꯔꯤꯜꯁ ꯌꯦꯡꯕꯗ ꯑꯩ ꯍꯧꯖꯤꯛ ꯔꯤꯜꯁ ꯌꯦꯡꯉꯦꯕ ꯗꯣ ꯕꯡ ꯉ ꯑꯁꯤ ꯁ ꯄꯣꯔꯆꯨꯒꯜ ꯀꯣꯁꯅꯉꯅꯤꯅꯅꯥ ꯑꯗꯨꯗ ꯔꯦꯠ ꯔꯦꯐ꯭ꯔꯤꯒꯤꯗꯣ ꯔꯦꯐ꯭ꯔꯤꯗꯣ ꯁꯣꯅꯤ ꯍꯥꯏꯕ ꯅꯨꯄꯥꯗꯣ ꯌꯥꯝ ꯐꯠꯇꯦ ꯍꯥꯏ ꯈꯔ ꯐꯠꯇꯕ ꯃꯥꯜꯂꯦꯕ ꯃꯥꯗꯣ ꯈꯔ ꯄꯔꯁꯅꯦꯂꯤꯇꯤ ꯂꯩꯕ ꯃꯥꯜꯂꯦꯕ ꯑ ꯄꯇꯨꯀꯥꯎꯕꯨ ꯁꯥꯟ ꯌ ꯄꯤꯛꯈ꯭ꯔꯦ ꯍꯥꯏꯕ ꯍꯣꯏ ꯄꯤꯛꯈ꯭ꯔꯦ ꯍꯥꯏꯕ ꯂꯥꯏ ꯑ ꯍꯥꯏꯕ
ꯌꯥꯝ ꯄꯤꯛꯈ꯭ꯔꯦ ꯍꯥꯏꯕ꯭ꯔꯗꯤ
ꯑ ꯆꯥꯟꯁꯣ
ꯑꯣ ꯑꯣ ꯑꯣ ꯒꯤ ꯇ ꯑꯩ ꯌꯥ ꯆꯥꯟꯁ ꯂꯩꯇꯦ ꯍꯥꯏꯕꯒꯤ
ꯍꯣꯏ ꯍꯣꯏ ꯃꯥꯗ ꯑꯣꯅꯥꯎꯗꯕꯣ ꯔꯔꯤꯅꯥꯎꯗꯕꯨ ꯌꯥꯝ ꯍꯩꯅꯗꯕꯗꯣ ꯂꯩꯌꯦꯦ ꯍꯥꯏ ꯋꯥ ꯑꯦ ꯑꯦꯜꯇ ꯃꯤꯌꯥꯝ ꯎꯕ ꯑꯩꯗ ꯀꯦ ꯍꯣꯏꯗ ꯁꯄꯦꯟ ꯏꯁꯄꯦꯟ ꯏꯁꯄꯦꯟꯗꯤ ꯍꯩꯌꯦꯅꯥ
ꯍꯣꯏ
ꯑꯗꯣ ꯄꯣꯔꯇꯨꯒꯥꯜꯗꯤ ꯍꯥꯏꯗꯤ ꯍꯥꯏꯗꯦꯕ ꯑꯩ ꯁꯦꯡꯅ ꯍꯥꯏꯔꯗꯤ ꯑꯩ ꯑꯩꯗꯣ ꯑꯩꯁꯨ ꯑꯩꯁꯨ ꯁꯞꯄꯣꯔꯠ ꯇꯧꯧꯕꯗꯧꯔ ꯅꯗꯣꯕꯨ ꯄꯨꯣꯅꯤꯕ ꯃꯣꯏꯒꯤ ꯄꯥꯁꯁꯤꯡꯁꯨ ꯑꯗꯨꯝ ꯌꯦꯡꯕꯗ ꯐꯖꯗꯦꯕ
ꯍꯣꯏ
ꯀꯕꯅꯥ ꯌꯥ ꯌꯥꯝ ꯀꯤꯈ꯭ꯔꯦ ꯑꯩ ꯍ ꯅꯅꯦ ꯏꯁꯣꯔꯅ ꯇꯧꯖꯁꯅꯨ ꯌꯥꯝ ꯀꯤꯈ꯭ꯔꯦ ꯌꯥꯝ ꯀꯤꯈ꯭ꯔꯦ ꯉꯔꯥꯡꯁꯨ ꯅꯏꯃꯥꯔ ꯀꯞ ꯀꯞꯄꯦꯕ ꯀꯞꯄꯦꯕ ꯑꯩ ꯌꯥꯝ ꯅꯨꯡꯁꯤꯌꯦꯦ
ꯑ ꯁꯣ ꯀꯄꯔꯌꯦꯕ
ꯑꯩꯍꯍ ꯀꯥꯞꯄꯦꯗ ꯑꯗꯨꯁꯨ ꯌꯥꯝ ꯅꯨꯡꯁꯤ ꯆꯅ ꯑꯩ ꯑꯩꯗꯣ ꯑꯅꯤ ꯑꯅꯤꯕꯨ ꯑꯗꯨꯝ ꯁꯞꯄꯣꯔꯠ ꯇꯧꯋꯦꯕ ꯑꯗꯨꯁꯨ ꯑ ꯍꯂꯦꯟꯕꯨꯁꯨ ꯑꯩ ꯌꯥꯝ ꯁꯞꯄꯣꯔꯠ ꯇꯧꯋꯦꯕ ꯑꯗꯨꯁꯨ ꯦꯃꯔꯗꯣ ꯂꯥꯁꯇ ꯎ ꯀꯞꯄ ꯎꯕꯒꯤ ꯑꯩ ꯌꯥꯝ ꯅꯨꯡꯁꯤ ꯁꯤꯕꯗꯣ ꯑꯩ ꯃꯥꯗꯤ ꯂꯥꯁꯁꯨ ꯂꯥꯁ ꯇꯧꯕꯅꯤꯅ
ꯍꯣꯏ
ꯑ ꯃ ꯀꯞꯅꯤꯡꯉꯦ ꯍꯧꯖꯤꯛ ꯑꯩ ꯔꯤꯜꯁ ꯌꯦꯡꯉꯒ ꯑꯩꯒꯤ ꯏꯃꯣꯁꯟꯗꯣ ꯖꯥꯠ ꯖꯥꯠ ꯂꯥꯛꯑꯒꯒ ꯂꯩꯕꯅꯤ
ꯄꯂꯟꯒ ꯃꯦꯁꯤꯒꯗꯣ ꯇꯧꯔꯗꯤ ꯅꯨꯡꯉꯥꯏꯔꯅꯤ
ꯎꯝ ꯍꯣꯏ ꯌꯦꯡꯕ ꯉꯒꯅꯤ ꯈꯪꯗꯦ ꯅꯧꯧꯕꯦꯁꯨ ꯌꯥꯝꯗꯤ ꯍꯩꯗꯤ ꯍꯩꯗꯦꯕ
ꯑꯣ
ꯒꯤ ꯣꯁꯨꯣ ꯕꯣꯜꯗꯤ ꯅꯣꯔꯋꯦꯅꯗꯤꯦ ꯌꯥꯝ ꯄꯥꯏꯌꯦ ꯑꯗꯨꯁꯨ ꯕ꯭ꯔꯥꯖꯤꯜꯒꯤ ꯕ꯭ꯔꯥꯖꯤꯜꯅ ꯑꯗꯨꯝ ꯃꯇꯝꯗꯣ ꯌꯥꯝꯝꯗ꯭ꯔꯁꯨ ꯄꯥꯏꯔꯗꯤ ꯁꯠ ꯁꯠ ꯂꯥꯛ ꯑꯗꯨꯒ ꯑꯦꯇꯦꯝ ꯒꯣꯜꯗꯣ ꯑꯦꯇꯦꯝ ꯇꯧꯋꯕ ꯑꯗꯣ ꯍꯟꯂꯦꯟ ꯂꯩꯇ꯭ꯔꯗꯤ ꯅꯣꯋꯦꯁꯨ ꯌꯥꯔꯔꯣꯏꯕ
ꯍ ꯍ
ꯑꯩꯈꯣꯏꯅ ꯈꯟꯕꯗꯤ ꯕ꯭ꯔꯥꯖꯤꯜꯗꯣ ꯉꯝꯒꯅꯤ ꯑꯗꯣ ꯃꯥꯏꯟꯗꯣ ꯂꯥꯏ ꯂꯩꯔꯒ ꯃꯣꯏꯒꯤ ꯄ꯭ꯂꯦꯁꯁꯨ ꯈꯔ ꯄꯥꯁ ꯄꯥꯁ ꯄꯤꯕꯒꯨꯝ ꯄꯥꯁ ꯄꯤꯕꯁꯨ ꯌꯥꯝ ꯍꯩꯌꯦꯕ ꯕ꯭ꯔꯥꯖꯤꯜꯗꯣ ꯑꯗꯨꯒꯤ ꯕ꯭ꯔ ꯄꯖꯦꯜꯗꯣ ꯉꯝꯒꯅꯤ ꯍꯥꯏꯅ ꯑꯩꯈꯣꯏꯗꯣ ꯈꯟꯅꯂꯒ ꯂꯩꯕꯅꯦꯕ ꯑꯗꯣ ꯑꯣ ꯍꯒꯦ ꯅꯋꯦ ꯑꯗꯣ ꯅꯣꯔꯋꯦꯁꯨ ꯌꯥꯝ ꯍꯩꯕꯗꯤ ꯅꯠꯇꯦꯕ ꯑꯥꯔꯖꯦꯟꯇꯤꯅꯥꯒ ꯇꯧꯔꯗꯤ ꯃꯥ ꯃꯥꯁꯨ ꯁꯣ ꯁꯤꯅꯕ ꯃꯥꯥꯟꯂꯦꯗ
ꯑ
ꯑꯩꯗꯤ ꯑꯩꯗꯤ ꯑꯥꯔꯖꯅꯥꯒꯤ ꯕꯣꯜꯗꯤ ꯌꯦꯡꯗꯦ ꯑꯃꯠꯇꯁꯨ ꯌꯦꯡ ꯁꯨ ꯌꯦꯡꯗꯦ ꯑꯗꯨꯁꯨ ꯌꯥꯝ ꯍꯩꯌꯦ ꯑꯗꯨꯝ ꯍꯥꯏꯌꯦꯕ
ꯑꯣ ꯌꯥꯝ ꯍꯩꯌꯦ ꯍꯥꯏꯅ ꯃꯣꯏꯕꯨ
ꯍꯣꯏ ꯍꯦ ꯍꯥꯏꯌꯦꯦ
ꯑꯗꯨꯗꯤ ꯃꯣꯏ ꯑꯃꯨꯛꯀ ꯆꯝꯄꯤꯌꯟ ꯂꯧꯗꯧ ꯃꯥꯜꯂꯦꯅ
ꯍꯣꯏ ꯐ ꯈꯪꯗꯦ ꯀꯤꯑꯦ ꯀꯤꯑꯦ ꯑꯩꯗꯤ ꯑꯥꯔꯖꯦꯟꯇꯅ ꯂꯧꯔꯗꯤ ꯑꯩ ꯌꯥꯝ ꯁꯤꯒꯅꯤ
ꯎꯄꯥꯏ ꯂꯩꯇ꯭ꯔꯦꯅ ꯑꯇꯣꯞꯄ ꯂꯧꯅꯤꯡꯉꯥꯏꯗꯤ ꯍꯩꯕ ꯂꯧꯕ ꯇꯥꯔꯦꯅ
ꯍꯣꯏ ꯍꯧꯖꯤꯛ ꯍꯧꯖꯤꯛ ꯐꯥꯏꯅꯥꯜ ꯀꯥꯔꯗꯤ ꯐ꯭ꯔꯥꯟꯁꯒꯨꯝ ꯐ꯭ꯔꯥꯟꯁꯒ ꯑꯔꯖꯦꯟꯇꯤꯅꯥꯒꯨꯝꯕ ꯀꯥꯔꯗꯤ ꯑꯩꯗꯤ ꯐ꯭ꯔꯥꯟꯁꯅꯤ ꯑꯩꯗꯤ ꯑꯔꯖꯦꯟꯇꯤꯅꯥ ꯗꯦꯁ ꯁꯄꯣꯔꯠ ꯇꯋꯥꯔ
ꯑꯣ
ꯉꯝꯗꯦ ꯑꯩꯗꯤ
ꯎꯝ
ꯍ ꯑꯦ ꯅꯗꯤ ꯀ ꯇꯕꯣ
ꯁꯣꯏ ꯇꯀꯥ ꯂꯩꯑꯌꯦꯦ ꯀꯣꯕꯤ ꯁꯣꯏ ꯇꯀꯥ ꯂꯑꯌꯦꯦ
ꯁꯤꯡꯖꯨꯒꯤꯔꯥ
ꯍ
ꯅꯪ ꯁꯦꯁꯤꯡꯖ ꯌꯥꯝ ꯄꯥꯝꯕ ꯃꯥꯜꯂꯦꯀꯣ
ꯁꯤꯅꯦ ꯀ ꯆꯥ ꯊꯣꯛꯣꯏ ꯅ ꯆꯥ ꯑꯗꯨꯖꯤ ꯀꯂ
ꯎꯝ ꯖꯗꯤ ꯑꯗꯨꯝ ꯈꯪꯗꯦꯗ ꯑꯩꯗꯤ ꯑꯗꯨꯝ ꯆꯥꯕꯗꯤ ꯌꯥꯏꯑꯕ ꯑꯗꯣ ꯑꯩꯈꯣꯏꯒꯤ ꯕꯗꯤ ꯀꯩꯅꯣ ꯑꯩꯈꯣꯏꯅ ꯄꯥꯝꯃꯦ ꯍꯥꯏꯕ ꯑꯗꯨꯝ ꯂꯩꯌꯦꯅ ꯑꯗꯨꯗꯣ ꯑꯩ ꯑꯩꯉꯣꯟꯗꯗꯤ ꯁꯤꯡꯖꯨꯗꯤ ꯊꯣꯛꯇꯦ
ꯑꯁ ꯗꯔꯤꯅꯉ ꯑꯩꯈꯣꯏꯒꯤ ꯈꯨꯟꯗ ꯂꯩꯕ ꯀꯥꯟꯗꯁꯨ ꯑꯗꯨꯝ ꯆꯥꯗꯦ ꯅꯪꯒꯤ ꯈꯣꯡꯖꯨ ꯄꯥꯝꯗ꯭ꯔꯒ
ꯍꯦ ꯆꯗꯤ ꯆꯥꯏꯑꯕ ꯑꯗꯨꯝ ꯍꯥꯎꯗꯤ ꯍꯥꯎꯋꯦꯕ ꯑꯗꯨꯁꯨ ꯑꯗꯨꯁꯨ ꯑꯩꯈꯣꯏꯒꯤꯕꯨꯗꯤ ꯀꯩꯅꯣ ꯌꯥꯝ ꯄꯥꯝꯅ ꯆꯥꯅꯤꯡꯉꯦ ꯆꯥꯅꯤꯡꯉꯦ ꯑꯗꯨꯝ ꯇꯥꯎꯕ ꯄꯣꯠꯁꯤꯡꯗꯤ ꯂꯩꯌꯦꯅ ꯑꯗꯨꯒꯨꯝꯕ ꯗ ꯂꯥꯏꯗ ꯋꯥ
ꯏꯕꯒꯨꯝꯝꯕꯗ ꯅꯪ ꯌꯥꯝ ꯄꯥꯝꯕ꯭ꯔꯦ ꯅꯪ ꯏ ꯍꯦ ꯇꯥꯏꯇ
ꯑꯩꯗꯤ ꯑꯗꯨꯝ ꯁꯤꯡꯖꯣ ꯁꯤꯡꯖꯒꯤꯦ ꯃꯐꯝꯗ ꯆꯠꯂꯁꯨ ꯑꯩꯗꯤ ꯕꯣꯔꯥꯒꯨꯝꯕ ꯑꯗꯨꯝ ꯂꯧꯔꯒ ꯆꯥꯕꯅꯦ ꯑꯩꯗꯤ
ꯄꯨ ꯅꯪꯀ ꯅꯨꯡꯉꯥꯏꯕ ꯈꯪꯗꯦꯅꯦ ꯅꯪꯁꯦ ꯑꯗꯨꯗꯤꯌꯦ
ꯆꯥꯗꯤ ꯆꯥꯏ ꯑꯗꯨꯁꯨ ꯑꯗꯨꯝ ꯎꯝ ꯈꯪꯗꯦ
ꯐꯉꯦ ꯊꯉꯦ ꯆꯥꯡ
ꯌ ꯌꯝ ꯍ ꯌꯗꯝ ꯑꯗꯨꯝ ꯌꯥꯝ ꯆꯥꯗꯤ ꯆꯥꯏꯌꯦꯕ ꯑꯗꯨꯁꯨ ꯌꯥꯝ ꯆꯥꯅꯤꯡꯉꯦ ꯑꯗꯨꯝ ꯇꯧꯕ ꯂꯩꯇꯕꯗꯣ
ꯑꯥ
ꯗ ꯁꯤꯔꯔꯦꯗ ꯄꯥꯎ
ꯑꯔꯦꯅꯦ
ꯑꯩ ꯉꯁꯤ ꯂꯦꯗꯤꯁ ꯐꯤꯡꯒꯔꯒꯤ ꯕꯦꯅꯤꯐꯤꯠꯁ ꯌꯦꯡꯕ
ꯎꯝ ꯀꯂꯦꯗ
ꯑ ꯂꯦꯗꯤꯁ ꯐꯤꯡꯒꯔꯒꯤ ꯕꯦꯅꯤꯐꯤꯠꯗꯣ ꯌꯥꯝꯃꯦ
ꯌꯥꯝꯕꯅꯤꯅ ꯑꯗꯣ ꯑꯃꯨꯛ ꯑꯃꯨꯛ ꯍꯟꯅ ꯆꯥꯂꯗꯤ ꯍꯥꯏꯗꯤ ꯇꯜꯂꯦ ꯍꯣꯏ ꯈꯨꯗꯛ ꯑꯃ ꯅꯨꯃꯤꯠ ꯑꯃꯗ ꯆꯥꯔꯒ ꯑꯗꯨꯝ ꯍꯌꯦꯡꯒꯨꯝꯕ ꯅꯠꯇ꯭ꯔꯒ ꯑꯗꯨꯝ
ꯅꯨꯃꯤꯠ ꯑꯃ ꯑꯅꯤ ꯂꯩꯔꯒ ꯑꯗꯨꯝ ꯆꯥꯕꯗꯨꯗꯤ ꯌꯥꯏꯑꯦ ꯑꯗꯨꯔꯤ ꯍꯥꯏꯕꯒꯨꯝꯕ ꯆꯥꯕꯗꯣ ꯑꯩꯗꯤ ꯀꯜꯂꯦ ꯂꯣꯏꯅꯃꯛ
ꯍꯣꯏ ꯑꯗ ꯑꯗꯨꯗ ꯉꯝꯕꯥꯗꯤ ꯂꯥꯏꯗ ꯂꯥꯏꯌꯦꯗ
ꯑꯗꯨ ꯑꯗꯨꯒꯤ ꯑꯩꯗꯤ ꯑꯦꯚ꯭ꯔꯤꯗꯦ ꯆꯥꯕ ꯍꯥꯏꯕꯁꯤꯗꯤ ꯑꯩꯒꯤꯗꯤ ꯌꯥꯅꯤꯡꯗꯕ ꯌꯥꯝꯅ ꯌꯥꯅꯤꯡꯗꯕ ꯄꯣꯠ ꯍꯥꯏꯕ ꯇꯥꯔꯦ
ꯎꯝ
ꯅꯪꯅ ꯑꯗꯨꯝ ꯇꯧꯋꯣꯀꯣ ꯑꯩꯗꯤ ꯇꯧꯕ ꯌꯥꯔꯔꯣꯏꯕ
ꯍꯣꯏ ꯍꯣꯏ ꯇꯧꯒꯦ ꯑ ꯑꯩꯕꯨ ꯐꯕꯅꯤꯗꯅ
ꯑ ꯑꯩꯒꯤ ꯏꯥ ꯑ ꯑꯩ ꯑꯩ ꯀꯥꯟꯈꯕꯅꯦ ꯍꯥꯏꯌꯣ ꯊꯣꯏꯅ
ꯀꯅꯥꯅꯕꯅꯤ ꯍꯣꯏ
ꯂꯩ
ꯍ ꯇꯥꯔ ꯌꯦꯟ ꯇꯥꯔꯗꯤ ꯌꯥꯔꯦ ꯍꯦ
ꯐꯖꯅ ꯍꯥꯏꯕ ꯃꯤꯕꯨꯗꯤ ꯌꯥꯝꯅ ꯐꯪꯉꯦ ꯍꯥꯏꯕꯅꯤꯀꯣ
ꯍꯣꯏ ꯍꯣꯏ
ꯌꯥ
ꯊꯪꯗꯣꯏꯅꯣ ꯉꯁꯦ
ꯑ ꯃꯁꯤ ꯑꯩꯗꯣ ꯃꯁꯔꯨꯝ ꯊꯣꯡꯁꯤꯔꯥ ꯄꯥꯟ ꯊꯣꯡꯁꯤꯔꯅ ꯈꯟꯕꯅꯦ ꯅꯍꯥꯟ ꯊꯣꯡꯕꯗꯣ ꯐꯖꯅ ꯊꯣꯡꯕꯤꯗꯕꯒꯤꯀꯣ
ꯑꯣ ꯍꯥꯎ ꯇꯕ꯭ꯔꯥ
ꯍꯥꯎꯇ ꯍꯥꯏꯕꯗꯤ ꯅꯇꯩꯗꯨꯣ ꯑꯣꯏꯔꯁꯨ ꯈꯔ ꯐꯖꯅ ꯊꯣꯡꯉꯒ ꯅ ꯊꯪꯕ
ꯑꯣ ꯅꯣꯏ ꯅꯣꯏ ꯅꯣꯏꯁꯨ ꯑꯗꯨꯝ ꯃꯁꯔꯨꯝꯗ ꯉꯥꯔꯤꯒꯨꯝꯕ ꯍꯥꯞꯄ꯭ꯔꯒ ꯆꯥꯕ꯭ꯔꯥ ꯉ ꯉꯔꯤ ꯑꯣ ꯅꯣꯏ ꯅꯣꯏꯗꯤ ꯃꯨꯁꯔꯨꯝꯗ ꯑꯗꯨꯝ ꯊꯝꯃꯒ ꯆꯥꯕ꯭ꯔꯥ
ꯑꯂꯕꯗꯤ ꯀ꯭ꯔꯤꯅꯣꯗꯤ ꯆ ꯌꯦꯗ ꯑꯝꯕꯗꯤ ꯀꯩꯅꯣ ꯊꯥꯎꯗꯣ ꯍꯥꯞꯄꯒ ꯆꯥꯏꯅ
ꯑ ꯑꯗꯣ ꯑ ꯉꯔꯥꯡ ꯉꯔꯥꯡꯗꯣ ꯉ ꯉꯥ ꯍꯥꯞꯄ ꯃꯥꯜꯂꯦꯀꯣ
ꯍꯣꯏ ꯉꯥ ꯍꯥꯞꯄꯒꯤꯅꯤꯅ ꯌꯥꯝ ꯍꯥꯞꯄꯒꯤꯅꯦ ꯊꯥꯕꯗꯣ ꯉꯥꯗꯨꯁꯨ ꯈꯔ ꯈꯥꯕ ꯉꯥꯅꯤꯅ ꯑꯃ ꯑꯅꯤ ꯍꯥꯞꯇ ꯍꯥꯞꯂꯒ ꯂꯣꯏꯒꯗꯕꯅꯦꯕ
ꯑꯣ ꯃꯁꯔꯨꯝꯗꯣ ꯃꯁꯔꯨꯝꯁꯨ ꯗꯦꯜꯍꯤꯗꯅ ꯄꯨꯈꯠꯄ꯭ꯔꯥ
ꯍꯣꯏ
ꯎ ꯑꯗꯣ ꯀꯩꯅꯣꯠꯠ ꯑꯣꯠꯈꯤ ꯑꯃ ꯃꯣꯁꯇ꯭ꯔꯨꯝ ꯕꯣꯔꯥ ꯑꯗꯣ ꯑꯥꯔꯒꯤ ꯃꯣꯁꯇ꯭ꯔꯨꯝ ꯕꯣꯔꯥ ꯈꯪ ꯑꯩ ꯀꯐ꯭ꯁ ꯀꯣꯟꯐ꯭ꯌꯨꯁ ꯆꯠꯂ ꯑꯗꯨꯁꯨ ꯁꯣꯝꯗꯗꯤ ꯊꯥꯎ ꯀꯥꯎ ꯀꯥꯎꯒꯤ ꯄꯦꯠꯁ ꯀꯨꯝꯕꯗꯣ ꯊꯥꯎ ꯍꯥꯕ꯭ꯔꯒ ꯆꯥꯛꯑꯣ ꯑꯗꯨꯝ ꯍꯥꯏꯕꯅꯦꯕ
ꯍꯣꯏ ꯑꯗꯨꯗꯤ ꯂꯩꯔꯗꯤ ꯐꯕꯅꯦ ꯑꯗꯨ ꯂꯩꯔꯗꯤ ꯌꯥꯝ ꯐꯔꯦ ꯑꯣ ꯂꯩꯇ꯭ꯔꯦꯅ ꯎꯄꯥꯏ ꯂꯩꯇ꯭ꯔꯦꯅ
ꯍꯣꯏ ꯀꯩꯅꯣ ꯐꯠꯇꯕ ꯃꯁꯔꯨꯝꯗꯁꯨ ꯐꯠꯇꯕ ꯀꯩꯅꯣ ꯃꯥꯒꯤ ꯃꯥꯒꯤ ꯏꯁꯣꯔ ꯁꯨꯝ ꯅꯠꯇꯦꯀ ꯀꯩꯔꯥ
ꯇꯔꯤꯅ ꯍꯧꯒꯦ ꯇꯗꯗꯏꯗꯤ
ꯃꯥꯒꯤ ꯑꯦ ꯀꯩꯅꯣ ꯑꯩꯈꯣꯏ ꯆꯥꯔꯀꯥꯟꯗ ꯃꯁꯔꯣꯝꯗꯁꯨ ꯐ ꯐꯠꯇꯕ ꯅꯥꯕꯒꯨꯝꯕ ꯌꯥꯝ ꯊꯣꯛꯄ ꯂꯥꯛꯌꯦꯅ
ꯍꯣꯏ ꯈꯪꯗꯦ ꯑꯣ ꯃꯥꯏꯀ꯭ꯔꯣ ꯑꯣꯔꯅꯤꯖꯝ ꯃꯥꯏꯀ꯭ꯔꯣ ꯀ꯭ꯔꯤꯅꯣ ꯆꯦꯡꯗꯨꯔꯥ ꯕꯦꯛꯇꯦꯔꯤꯌꯥ ꯀꯒ ꯔꯄꯨꯔꯥ ꯚꯦꯛꯇꯤꯔꯤꯌꯥ ꯑꯅꯤꯃꯛꯇꯤ ꯅꯠꯇꯦ
ꯑꯗꯨꯒꯨꯝꯕ ꯅꯠꯇꯦ ꯑ ꯏꯁꯣꯔ ꯅꯠꯇꯕ ꯀꯔꯤꯅꯣ ꯑ ꯑꯣ ꯃꯣꯏꯒꯤ ꯂꯥꯏ ꯂꯥꯏ ꯍꯣꯏ ꯍꯣꯏ ꯂꯥꯏ ꯑꯗꯨꯝ ꯊꯦꯡꯅꯕ ꯍꯥꯏꯕ ꯃꯁꯣꯝꯗꯁꯨ ꯂꯩꯌꯦ ꯌꯥꯝ ꯂꯩꯌꯦꯅ
ꯑꯁ ꯈꯪꯗꯦꯗ ꯑꯗꯨꯗꯤ ꯍꯣꯏ ꯎ ꯆꯥꯕ ꯌꯥꯗꯕ ꯆꯥ ꯍꯣꯏ ꯍꯣꯏ ꯆꯥꯕ ꯌꯥꯗꯕ ꯃꯨꯁꯔꯨꯝꯗꯨ ꯆꯥꯕꯒꯤꯅꯤꯅ ꯑꯗꯨꯗꯤ
ꯅꯠꯇꯦ ꯅꯠꯇꯦ ꯑꯗꯣ ꯆꯥꯕ ꯌꯥꯗꯕ ꯃꯁꯔꯨꯝ ꯅꯠꯇꯕ ꯆꯥꯕ ꯌꯥꯕ ꯃꯁ꯭ꯔꯨꯝ ꯆꯥꯔꯁꯨ ꯑꯗꯨꯝ ꯑꯗꯣ ꯑꯩꯈꯣꯏ ꯑꯩꯈꯣꯏꯗꯗꯤ ꯑꯗꯨꯝ ꯂꯩꯌꯦꯕ ꯑꯗꯣ ꯂꯥꯏ ꯎꯝ ꯑꯥ